ꯑ ꯍꯜꯂꯣ ꯍꯥꯎ
ꯇꯥꯏꯀꯣ
ꯑꯧ ꯇꯗꯥꯥꯏꯌꯦ ꯏꯔꯨꯖꯔꯨꯈꯤꯒꯦ ꯍꯥꯏꯕ ꯅꯠꯇ꯭ꯔꯣ ꯅꯪꯕꯨ
ꯍꯍ
ꯍ
ꯇꯔꯥꯏ ꯇꯧꯔꯒ ꯄꯥꯏꯈꯠꯄꯅꯤꯅ ꯎꯄꯥꯏ ꯂꯩꯇꯦ
ꯎꯝ
ꯑ
ꯇꯧꯔꯛꯑꯗꯤ ꯄꯥꯏꯈꯠꯇꯥꯕꯅꯤ ꯀꯔꯤꯅꯣ
ꯍꯣꯏꯅꯦ ꯅꯃꯤꯠꯇ ꯎꯔꯤꯕꯗꯣ ꯈꯪꯉꯤ
ꯎꯝ
ꯀꯩꯅꯣ ꯅ-ꯅꯥꯀꯣꯟꯁꯤ ꯌꯥꯝ ꯂꯣ ꯑꯣꯏꯅ ꯆꯠꯂꯤ ꯍꯧꯖꯤꯛ
ꯀꯟꯅ ꯉꯥꯡꯗꯕꯒꯤꯅꯤ ꯍꯧꯖꯤꯛ ꯇꯥꯔꯕꯣ
ꯇꯥꯔꯦ ꯇꯥꯔꯦ
ꯀꯟꯅ ꯉꯥꯡꯗꯕꯒꯤꯅꯦ ꯅꯪꯗꯣ ꯕꯨꯂꯨꯝꯗꯣ ꯐꯨꯜꯗ ꯂꯩꯈꯠꯂꯣꯀꯣ
ꯐꯨꯜꯗꯅꯤ ꯍꯥꯏꯁꯦ
ꯅꯠꯇꯦ ꯅꯪꯒꯤ ꯕꯨꯂꯨꯝꯗꯣ ꯐꯨꯜꯗ ꯂꯩꯥꯈꯜꯂꯣꯕ ꯑꯗꯨ
ꯍꯈꯣꯏꯅꯦ ꯐꯣꯜꯗ ꯂꯩꯈꯠꯂꯒ ꯇꯥꯔꯤꯕꯅꯤꯅꯦꯍꯦ ꯑꯁ ꯊꯕꯛ ꯂꯩꯇꯗꯤ ꯑ ꯁꯨꯃꯥꯏꯅ ꯗꯤꯜ ꯂꯦꯜꯂꯒ ꯍꯥ ꯌꯨꯝ ꯀ ꯊꯣꯛꯅꯤꯡꯒꯗꯧ ꯃꯥꯟꯗ꯭ꯔꯦꯗ ꯅꯪꯁꯦ
ꯍꯥ ꯆꯥꯛ ꯂꯥꯝꯗ꯭ꯔꯤꯕꯣ
ꯌꯥꯝ ꯀꯟꯅ ꯂꯥꯝꯕꯗꯤ ꯅꯠꯇꯦꯗ
ꯑꯗꯨꯝ ꯂꯩꯗꯣꯏꯔꯣ ꯌꯨꯝꯗ
ꯎꯝ ꯏꯃꯥꯟꯅꯕ ꯍꯣꯏꯗ ꯆꯠꯅꯤꯡꯉꯥꯏꯗꯤ ꯂꯩꯌꯦ ꯑꯗꯣ ꯅꯨꯃꯤꯠꯁꯤ ꯅꯨꯡꯉꯥꯏꯇꯦ
ꯎꯝ ꯎꯝ
ꯃꯔꯛ ꯃꯔꯛꯇ ꯑꯗꯨꯝ ꯆꯨꯔꯤꯕꯅꯤ ꯅꯨꯡꯉꯥꯏꯇꯕꯒꯤ ꯆꯠꯇ꯭ꯔꯕ ꯌꯥꯝ ꯀꯟꯅ ꯆꯨꯕꯗꯤ ꯅꯠꯇꯦꯗ ꯑꯗꯨ ꯅꯟ ꯏꯁꯇꯣꯞꯇ ꯇꯥꯔꯤꯕꯅꯤꯅꯀꯣ
ꯎꯝ
ꯒꯥꯔꯤ ꯃꯆꯥꯗ ꯆꯠꯄꯗꯤ ꯂꯣꯏ ꯆꯣꯠꯂꯦ
ꯅꯃꯥꯟꯅꯕꯤꯗꯣ ꯑꯁ ꯉꯁꯥꯏ ꯂꯥꯏꯔꯤꯛ ꯄꯥꯔꯤꯕ꯭ꯔꯣ
ꯄꯥꯗꯦ ꯋꯥ ꯉꯥꯡꯉꯤꯕ ꯀꯅꯥꯗꯅꯣ ꯋꯥꯔꯤ ꯁꯥꯟꯅꯔꯤꯁꯦ ꯈꯪꯗꯦ ꯑꯩꯁꯨ
ꯀꯩꯅꯣ ꯕꯥꯩꯍꯥꯔꯠ ꯕꯥꯩꯍꯥꯔꯠ ꯆꯤꯡꯐꯥ ꯄꯥꯕ ꯇꯥꯏꯞꯇ
ꯑꯗꯨ ꯂꯦꯟꯐꯥꯗꯔꯗꯨꯣ ꯊꯕꯛ ꯗꯣ ꯇꯧꯔꯤꯕ꯭ꯔꯥ ꯅꯠꯇ꯭ꯔꯒ ꯇꯣꯛꯈ꯭ꯔꯕꯣ
ꯇꯧꯔꯝꯒꯅꯤꯗ
ꯃꯥ ꯇꯣꯛꯑꯒꯦ ꯇꯣꯛꯑꯒꯦ ꯍꯥꯏꯗꯤ ꯑꯩꯉꯣꯟꯗ ꯅꯍꯥꯟ ꯐꯖꯅ ꯍꯥꯏꯔꯝꯕꯅꯦ ꯑꯗꯨ ꯑꯣꯏꯔꯁꯨ ꯊꯥꯖꯕ ꯈꯔ ꯋꯥꯠꯂꯦꯅꯦ ꯃꯥꯒꯤ ꯑꯦꯜꯁꯤꯡꯗꯣ ꯗꯤ ꯃꯔꯛ ꯃꯔꯛ ꯀꯩ ꯍꯥꯏꯁꯤꯔꯥ ꯂꯥꯛꯑꯦꯗꯅ
ꯎꯝ
ꯃꯥ ꯃꯥꯒꯤ ꯄꯨꯟꯁꯤꯅꯤ ꯃꯥ ꯃꯥꯒꯤ ꯑꯄꯥꯝꯕꯅꯤ
ꯎꯝ ꯃꯆꯥ ꯃꯁꯨ ꯂꯩꯔꯕꯅꯤꯅ ꯎꯋꯥꯏ ꯂꯩꯇꯦ
ꯎꯝ ꯁꯨꯗꯗꯤ ꯌꯥꯗꯦ
ꯈꯨꯠ ꯆꯣꯠꯂꯗꯤ ꯆꯤꯟ ꯆꯣꯠꯂꯦ ꯍꯥꯏꯗꯣ
ꯎꯝ ꯈꯨꯠꯁꯣꯛ ꯑꯗꯤ ꯀꯩ ꯍꯥꯏꯕ
ꯈꯨꯠ ꯆꯣꯠꯂꯗꯤ ꯆꯤꯟꯁꯨ ꯆꯣꯠꯂꯦ ꯍꯥꯏꯕ
ꯈꯨꯠ ꯆꯣꯠꯂꯗꯤ ꯆꯤꯟ ꯆꯣꯠꯂꯦ ꯑꯩ ꯒ꯭ꯌꯥꯟ ꯇꯥꯕ ꯉꯝꯗꯦ
ꯒ꯭ꯌꯥꯟ ꯇꯗꯦ
ꯎꯝ
ꯒ꯭ꯌꯥꯟ ꯇꯥꯔꯗꯤ ꯅꯊꯟꯇ ꯈꯜꯂꯣ
ꯈꯨꯠ ꯆꯣꯠꯂꯗꯤ
ꯆꯤꯟꯁꯨ ꯆꯣꯠꯂꯦ
ꯆꯤꯡꯁꯨ ꯆꯣꯠꯂꯦ ꯍꯦ ꯑꯉꯥꯡ ꯑꯣꯏꯃꯟꯕꯩꯔꯥ ꯈꯪꯗꯦ ꯒ꯭ꯌꯥꯟ ꯇꯥꯕ ꯉꯝꯗ꯭ꯔꯦ
ꯄ꯭ꯔꯃꯥꯅꯦꯒ ꯁꯤ ꯄꯤꯖꯔꯤꯅꯦꯕ
ꯎꯝ ꯃꯩꯁꯥꯏ ꯂꯨꯅ ꯒ꯭ꯌꯥꯟ ꯇꯥꯗꯥꯔꯗꯤ ꯈꯪꯗ꯭ꯔꯦ
ꯈꯨꯠ ꯆꯣꯠꯂꯗꯤ
ꯑꯩ ꯑꯦꯛꯖꯥꯝꯄꯜ ꯑꯃ ꯄꯤꯌꯣꯔꯥ
ꯎꯝ
ꯆꯥꯔꯗꯤ ꯄꯨꯛ ꯊꯜꯂꯦ
ꯑꯣ ꯈꯪꯉꯦ ꯈꯪꯉꯦ
ꯅꯪ ꯆꯥꯛ ꯆꯥꯔꯥꯗꯤ ꯄꯨꯛ ꯊꯟꯗ꯭ꯔꯣ
ꯊꯜꯂꯦ
ꯑꯣ ꯑꯗꯨ ꯁꯨꯗ꯭ꯔꯗꯤ ꯆꯥꯅꯤꯡꯉꯥꯏ ꯂꯩꯇꯦꯗꯅ
ꯎꯝ
ꯀꯅꯗꯥ ꯑ ꯎ
ꯏꯃꯥꯟꯅꯕꯤꯅ ꯑꯗꯨꯃꯥꯏꯅ ꯍꯥꯏꯔꯑꯦ ꯅꯪꯅꯁꯨ ꯒ꯭ꯌꯥꯟ ꯁꯥꯡꯅ ꯇꯧꯔꯤꯁꯦ ꯀꯅꯥꯗ ꯅꯪꯒꯤ ꯕꯣꯏ ꯐ꯭ꯔꯦꯟ ꯑꯣꯏꯔꯗꯤ ꯅꯪꯒꯤ ꯕꯣꯏ ꯐ꯭ꯔꯦꯟꯁꯦ ꯑꯗꯨꯝ ꯅꯪꯒꯤ ꯃꯇꯝ ꯄꯤꯔ ꯂꯩꯅꯦ ꯀꯃꯥꯏꯅ ꯇꯧꯔꯖꯥꯠꯅꯣ ꯅꯪꯒꯤ ꯕꯣꯏ ꯐ꯭ꯔꯦꯟꯁꯦ ꯍꯥꯏꯔꯛꯑꯦꯕꯀꯣ ꯈꯪꯕ꯭ꯔꯥ ꯑꯩꯅ ꯇꯧꯔꯤꯁꯤꯗꯤ ꯑꯩꯅ ꯇꯧꯔꯤꯁꯤꯗꯤ ꯑꯇꯣꯞꯄ
ꯑꯩꯩꯅꯝ ꯅꯠꯇꯦ ꯅꯠꯇꯦ ꯑꯧ ꯉꯁꯥꯏ ꯑꯩꯈꯣꯏꯅꯤ ꯋꯥ ꯉꯥꯡꯅꯕꯗꯣ ꯑꯗꯨꯃꯥꯏꯅ ꯉꯥꯡꯅꯕ ꯉꯪꯕ꯭ꯔꯥ ꯅꯣꯛꯅꯤꯡꯕꯅꯦ ꯅꯍꯥꯟ
ꯎꯝ
ꯍꯦꯒꯣ ꯍꯥꯏꯗꯣ
ꯕꯣꯏ ꯐ꯭ꯔꯦꯟ ꯌꯥꯝꯃꯗꯨꯅ ꯒ꯭ꯌꯥꯟ ꯇꯥꯗꯦ ꯍꯥꯏꯕ ꯌꯥꯗ꯭ꯔꯥ ꯅꯦꯛꯁ ꯅꯦꯛꯁ ꯅꯦꯛꯁ ꯅ ꯇꯔꯥꯏꯁꯦ ꯍꯥꯏꯕ ꯌꯥꯗ꯭ꯔꯣ ꯅꯪꯁꯨ
ꯎꯝ ꯍꯥꯏꯔꯝꯒꯗꯕꯅꯦ ꯑꯩꯁꯦ ꯄꯪꯉꯦ
ꯍꯣꯔꯦꯟꯗꯤ ꯃꯇꯧ ꯌꯦꯡꯉꯨ ꯑꯁ ꯍꯣꯔꯦꯟ ꯕꯣꯏ ꯐ꯭ꯔꯦꯟ ꯑꯅꯧꯕ ꯑꯃꯨꯛꯀ ꯇꯧꯔꯛꯑꯅꯤ
ꯑꯗꯣ ꯑꯁꯤꯗ ꯀꯣꯜ ꯇꯧꯕꯁꯦ ꯃꯤ ꯑꯇꯣꯞꯄ ꯀꯣꯜ ꯇꯧꯔꯛꯄꯗ ꯀꯩꯅꯣ ꯋꯦꯇꯤꯡ ꯂꯩꯌꯦ ꯑꯗꯨꯃꯥꯏꯅ ꯍꯥꯏ ꯇꯧꯔꯣ
ꯎꯝ ꯍꯥꯏꯗꯤ
ꯍꯥꯏꯗꯤ ꯀꯣ
ꯎꯝ ꯑꯣ ꯑꯣꯦ
ꯍꯥꯝ
ꯑꯩꯒꯤꯁꯨ ꯊꯕꯛ ꯌꯦꯡꯕꯤꯌꯨꯅꯦ ꯂꯥꯛꯑꯒꯦ
ꯊꯕꯛꯄꯨꯗꯤ ꯂꯩꯔꯦꯅꯦ ꯀꯥꯟꯅꯗꯦ ꯀꯥꯟꯅꯗꯦ ꯌꯨꯝꯗ ꯑꯗꯨꯝ ꯂꯩꯔꯒ ꯊꯕꯛ ꯇꯧꯕ ꯑꯗꯨꯗ ꯃꯤꯒꯤ ꯂꯝꯗ ꯂꯩꯕꯁꯦ ꯋꯥꯏ
ꯅꯠꯇ
ꯃꯤꯁꯨ ꯐꯠꯇꯦ ꯃꯣꯏꯒꯤ ꯃꯤꯉꯩꯁꯦ ꯃꯅꯤꯄꯨꯔꯒꯤ ꯃꯤꯅ ꯈ꯭ꯋꯥꯏ
ꯑꯩꯈꯣꯏꯕꯨꯗꯤ ꯌꯨꯝꯗ ꯂꯩꯔꯒ ꯁꯨꯃꯥꯏꯅ ꯃꯍꯥꯔꯥꯖꯥ ꯇꯧꯔꯒ ꯂꯩꯅꯤꯡꯉꯦꯕꯀꯣ
ꯑꯣꯝ
ꯑꯗꯨ ꯄꯦꯔꯦꯟꯁꯤꯡꯅꯗꯤ ꯁꯟ ꯑꯗꯨꯃꯥꯏꯅ ꯎꯔꯦꯕ
ꯎꯝ
ꯆꯥꯅꯤꯡꯕ ꯊꯛꯅꯤꯡꯕ ꯄꯤꯕꯤꯔꯦ ꯑꯩꯈꯣꯏꯅ ꯁꯨꯗꯣꯛꯄꯗꯤ ꯂꯩꯇ꯭ꯔꯦ ꯄꯨꯔꯛꯄꯁꯨ ꯂꯩꯇꯦ ꯑꯗꯨꯨꯗꯤ ꯁꯟ ꯑꯗꯨꯃꯥꯏꯅ ꯎꯔꯦꯕ
ꯑꯣ ꯀꯔꯝ ꯀꯥꯟꯗ ꯌꯨꯝ ꯄꯥꯟꯗꯣꯏꯅꯣ ꯅꯪꯕꯣ ꯅꯨꯄꯤ ꯊꯤꯗꯣꯏꯅꯣꯕ
ꯋꯥꯠꯂꯤ ꯋꯥꯠꯂꯤ ꯈꯨꯠꯇ ꯁꯤꯀꯤ ꯐꯥꯎ ꯂꯥꯛꯇ꯭ꯔꯤ ꯍꯧꯖꯤꯛ ꯑꯗꯨꯒꯤ ꯑꯁꯥ ꯂꯩꯇꯦ ꯅꯨꯄꯤꯒꯤ ꯋꯥꯈꯜ ꯊꯣꯛꯇ꯭ꯔꯤ
ꯀꯪꯗ꯭ꯔꯅꯦ ꯍꯤꯡꯕꯁꯦ ꯌꯥꯝ ꯂꯨꯏꯅ ꯄꯩꯁꯥꯅ ꯍꯤꯡꯕꯅꯤꯅ
ꯍꯝ ꯋꯥ ꯑꯃ ꯍꯥꯏꯕꯤꯌꯨꯔꯥ
ꯎꯝ
ꯑꯩꯈꯣꯏ ꯈ꯭ꯔꯤꯁꯇꯤꯌꯥꯅꯤꯇꯤ ꯀꯩ ꯍꯥꯏꯁꯤꯔꯥ ꯕꯥꯕꯨꯗꯤꯁꯨꯕꯨ ꯑꯩꯈꯣꯏꯕꯨ ꯑꯩꯈꯣꯏꯒꯤ ꯏꯁꯣꯔꯅꯦ ꯍꯥꯏꯅ ꯂꯧꯔꯗꯤ ꯑꯩꯈꯣꯏꯒꯤ ꯁꯣꯜꯕꯩꯁꯥꯟ ꯂꯩꯔꯦꯗꯅ
ꯎꯝ
ꯑꯗꯨꯃꯥꯏꯅ ꯄ꯭ꯔꯤꯊꯤꯕꯤꯗꯁꯨ ꯊꯕꯛ ꯑꯃ ꯐꯪꯉꯗꯤ ꯄ꯭ꯔꯤꯊꯤꯕꯤꯒꯤ ꯁꯔꯋꯦꯁꯟ ꯑꯃ ꯐꯪꯕꯅꯤ ꯍꯥꯏꯅ ꯈꯪꯅꯩꯌꯦꯕ
ꯎꯝ ꯆꯨꯝꯃꯦ ꯅꯪꯒꯤ ꯄ꯭ꯔꯃꯥꯟꯖꯦ ꯑꯩ ꯌꯥꯅꯤꯡꯉꯦ ꯍꯟꯗ꯭ꯔꯦꯠ ꯃꯥꯔꯛ ꯄꯤꯔꯒꯦ
ꯄ꯭ꯔꯤꯊꯤꯕꯤꯒꯤ ꯁꯥꯔꯚꯤꯁ ꯁꯟꯖꯦ ꯐꯪꯗ꯭ꯔꯤꯅꯦ ꯑꯩꯁꯦ ꯄ꯭ꯔꯣꯃꯣꯁꯟ ꯀꯥꯕ ꯌꯥꯗ꯭ꯔꯤ ꯋꯥꯠꯂꯤ
ꯑꯩꯁꯨ ꯐꯪꯗꯦ
ꯑꯦ ꯅꯨꯄꯤꯕꯨꯗꯤ ꯑꯃꯔꯣꯝꯗꯗꯤ ꯐꯩꯗ ꯁꯨꯗ꯭ꯔꯁꯨ ꯅꯣꯏꯗꯤ ꯅꯞꯄꯒ ꯆꯠꯇꯣꯏꯅꯦꯕ ꯀꯥꯞꯅꯗꯦꯕ
ꯅꯞꯄꯒ ꯆꯠꯇꯣꯏꯅꯦ ꯀꯥꯏꯅ ꯇꯠ
ꯑꯁꯦꯡꯃꯅꯦ ꯅꯣꯏꯅ ꯔꯦꯁꯄꯣꯟꯁꯤꯕꯜ ꯄꯨꯗꯣꯏ ꯅꯠꯇꯦꯕ
ꯎꯝ
ꯑꯗꯨꯒꯤꯅꯤꯗꯥ ꯅꯨꯄꯥꯅ ꯑꯦ ꯅꯨꯄꯤꯅ ꯅꯨꯄꯥꯕꯨꯗꯤ ꯔꯦꯁꯄꯦꯛ ꯇꯧꯍꯜꯂꯣ ꯍꯥꯏꯔꯤ ꯃꯔꯝ ꯂꯩꯕꯒꯤꯅꯤ
ꯎꯝ
ꯅꯨꯄꯥꯖꯨ ꯂꯣꯏꯅꯃꯛ ꯃꯥꯟꯅꯗꯦꯗ ꯃꯤ ꯃꯤꯒꯤ ꯃꯈꯥ ꯄꯣꯜꯂꯤꯗꯅ
ꯈꯔ ꯑꯗꯣ ꯏꯅꯥꯛ ꯈꯨꯨꯟ ꯑꯩꯗꯤ ꯏꯅꯥꯛ ꯈꯨꯟꯕ ꯃꯤꯁꯦ ꯄꯥꯝꯗꯦ ꯌꯥꯝꯅ ꯎꯁꯤꯠꯇꯦꯕ
ꯅꯣꯛꯅꯤꯡꯉꯤ
ꯁꯦꯡꯕꯅꯦ ꯑꯩꯗꯤ ꯏꯅꯥꯛ ꯈꯨꯟꯕ ꯃꯤꯁꯦ ꯁꯨꯡꯄꯥꯝ ꯄꯥꯝꯗꯦ
ꯑꯁ ꯀꯩꯒꯤ
ꯌꯥꯝ ꯎꯁꯤꯠꯄꯤꯗꯦꯕ ꯑꯩꯈꯣꯏꯁꯦ ꯄꯩꯁꯥ ꯄꯥꯏꯔꯦ ꯀꯥꯏꯅ
ꯑꯩ ꯍꯥꯏꯔꯗꯤ ꯍꯧꯖꯤꯛ ꯂꯣꯏꯅꯃꯛ ꯆꯞ ꯃꯥꯟꯅꯗꯦ ꯃꯤ ꯃꯁꯥ ꯃꯁꯥꯒꯤ ꯃꯈꯥ ꯄꯣꯜꯂꯦ
ꯎꯝ
ꯍꯥꯏꯗꯤ ꯄꯩꯁꯥ ꯄꯥꯏꯔꯁꯨ ꯃꯤ ꯌꯥꯝ ꯐꯠꯇꯕ ꯂꯩꯌꯦ ꯄꯩꯁꯥ ꯄꯥꯏꯗ꯭ꯔꯁꯨ ꯃꯤ ꯌꯥꯝ ꯐꯕ ꯂꯩꯌꯦ ꯄꯩꯁꯥ ꯄꯥꯏꯔꯁꯨ ꯃꯤ ꯌꯥꯝ ꯐꯕꯁꯨ ꯂꯩꯌꯦ ꯒ꯭ꯌꯥꯟ ꯇꯥꯕꯁꯨ ꯂꯩꯌꯦ ꯃꯦꯆꯣꯔ ꯑꯣꯏꯕꯁꯨ ꯂꯩ ꯑꯣꯏꯗꯕꯁꯨ ꯂꯩ
ꯄꯥꯏꯒ꯭ꯔꯗꯤ ꯃꯤ ꯑꯌꯥꯝꯕꯅꯦ ꯐꯠꯇ꯭ꯔꯤꯁꯦ ꯍꯥꯏꯕꯗꯤ ꯎꯁꯤꯠꯇꯕ ꯐꯕꯨꯗꯤ ꯐꯔꯝꯒꯅꯦꯕꯀꯣ ꯗ ꯉꯝꯕꯗꯣ
ꯌꯝ ꯅꯨꯡꯁꯤꯔꯒ ꯂꯨꯅ ꯇꯧꯕꯤꯔꯁꯨ ꯎꯁꯤꯠꯇꯦ ꯍꯥꯏꯅ ꯈꯜꯂꯒꯗꯤ ꯁꯨꯃꯥꯏꯅ ꯂꯣꯏꯅꯃꯛ ꯆꯠꯂꯅꯤ ꯑꯗꯨꯖꯨ ꯅꯨꯄꯤꯒꯤ ꯋꯥꯈꯜꯗ ꯂꯩꯔꯦ
ꯑꯁ ꯈꯜꯂꯨꯔꯒ ꯅꯨꯄꯤ ꯐꯥꯎ ꯀꯣꯏꯅꯤꯡꯗꯤꯌꯦ ꯕꯤꯠ ꯂꯩꯇꯦ ꯕꯤꯠ ꯂꯩꯇꯦ
ꯀꯣꯏꯗꯔꯗꯤ ꯌꯥꯗ꯭ꯔꯦꯍꯦ ꯀꯔꯤꯅꯣ
ꯎꯝ ꯆꯍꯤꯅꯗꯤ ꯁꯨꯝ ꯁꯨꯝ ꯇꯥꯁꯤꯜꯂꯤ ꯑꯁ ꯑꯩ ꯃꯤꯁꯨ ꯑꯃꯨꯛ ꯌꯦꯡꯉꯒ ꯅꯨꯡꯁꯤꯕ ꯑꯃꯁꯨ ꯐꯥꯎꯋꯤ
ꯎꯝ ꯀꯩꯍꯥꯏꯅꯣ
ꯃꯤꯖꯤꯡꯖꯦ
ꯎꯝ
ꯗꯥꯎ ꯂꯩꯇꯕ ꯍꯥꯏꯕꯁꯨ ꯑꯃ ꯂꯩꯀꯣ
ꯎꯝ
ꯑꯩꯈꯣꯏ ꯑꯪꯀꯜ ꯑꯃ ꯂꯩꯕ
ꯎꯝ
ꯃꯥꯁꯦ ꯃꯆꯥ ꯂꯩꯔꯦ ꯃꯥ ꯅꯨꯄꯤꯗꯨ ꯊꯥꯃꯝꯃꯒ ꯃꯥ ꯅꯨꯄꯤꯅ ꯃꯆꯥꯁꯤꯡꯗꯣ ꯌꯦꯡꯍꯜꯂꯒ ꯃꯥꯁꯦ ꯃꯄꯥꯟꯗ ꯊꯕꯛ ꯁꯨꯕ ꯆꯠꯂꯦꯕ
ꯎꯝ
ꯃꯥꯅ ꯊꯕꯛ ꯁꯨꯔꯒ ꯄꯩꯁꯥ ꯇꯥꯜꯂꯒ ꯌꯨꯝꯗ ꯊꯥꯒꯤꯕꯅꯦꯕꯀꯣ
ꯎꯝ
ꯁꯨꯃꯥꯏꯅ ꯆꯠꯂꯤꯕ ꯃꯇꯨꯡꯗ ꯃꯥꯅ ꯅꯨꯄꯤꯁꯦ ꯆꯦꯟꯈ꯭ꯔꯕꯣ
ꯑꯁ ꯂꯣꯏꯔꯦꯍꯦ
ꯑꯃꯨꯛꯀ ꯃꯌꯨꯝ ꯄꯥꯏꯈ꯭ꯔꯦ ꯅꯨꯄꯤꯗꯣ ꯄꯨꯝꯆꯥꯛ ꯃꯆꯥꯁꯨ ꯂꯩꯔꯦ ꯃꯥꯅ ꯍꯥꯟꯅ ꯑꯥ ꯍꯥꯟꯅ ꯄꯣꯛꯂꯝꯕꯁꯦ ꯑꯅꯤ ꯑꯍꯨꯝ ꯂꯩꯌꯦꯕ
ꯎꯝ
ꯍꯧꯖꯤꯛꯇꯤ ꯂꯣꯏ ꯆꯥꯎꯔꯦ ꯑꯗꯨ ꯑꯣꯏꯔꯁꯨ ꯃꯥ ꯅꯨꯄꯥꯗꯤ ꯅꯨꯄꯤ ꯊꯤꯗ꯭ꯔꯦꯕ
ꯀꯔꯤꯅꯅꯦ ꯈꯪꯗꯦ ꯃꯌꯨꯝ ꯄꯥꯜꯂꯒ ꯁꯨꯃꯥꯏꯅ ꯇꯧꯔꯤꯁꯦ
ꯍꯥꯏꯗꯤ ꯅꯨꯄꯥꯁꯤꯡꯗꯤ ꯃꯄꯥꯟ